ꯍꯂꯣ ꯇꯕ ꯕꯥꯏ
ꯇꯥꯏ
ꯑꯗꯨꯗꯣꯂ ꯑꯗꯨꯅꯣ
ꯑꯩꯁꯤꯦ ꯁꯨꯝ ꯍꯦꯄꯝꯕꯅꯤꯅꯦ
ꯑꯣ ꯍꯧꯖꯤꯛꯀꯥꯟꯗꯤ ꯌꯥꯝ ꯁꯥꯔꯤꯦꯅꯦ ꯚꯥꯏ
ꯎꯆ ꯆꯤ ꯀꯥꯥꯟꯖꯤꯤ ꯑꯝꯁꯗꯦ ꯅꯣꯡꯝꯁꯨ ꯆꯨꯏ
ꯎꯝ ꯅꯣꯡ ꯆꯨꯔꯁꯨ ꯅꯣꯡꯃꯪꯉꯁꯨ ꯅꯨꯡꯁꯥꯒꯤ ꯑꯁꯥꯕꯁꯦ ꯆꯠꯊꯗ꯭ꯔꯦꯕ
ꯑꯗꯨꯅꯦ ꯌꯥꯝꯅ ꯑꯣꯝꯆꯥꯛ ꯅꯠꯇ꯭ꯔꯣ
ꯑ ꯈꯪꯗꯦꯗ ꯊꯥꯏꯅ ꯑꯉꯥꯡ ꯑꯣꯏꯔꯤꯉꯩ ꯃꯇꯝꯗꯗꯤ ꯃꯥꯅ ꯀꯥꯂꯦꯟ ꯊꯥ ꯅꯨꯡꯁꯥ ꯁꯥꯔꯁꯨ ꯆꯠ ꯈꯣꯠꯇꯅ ꯇꯦꯜ ꯇꯣꯡꯉꯒ ꯑꯗꯨꯝ ꯁꯥꯟꯅꯕ ꯉꯝꯃꯒꯅꯦ ꯑꯗꯨ ꯑꯗꯨꯗꯤ ꯉꯁꯥꯏꯕꯨꯛ ꯊꯣꯛꯎꯕꯗ ꯑꯝꯛꯇ ꯃꯔꯤꯗ ꯆꯪꯕꯁꯦ ꯃꯉꯥꯏꯔꯦ ꯑꯣꯏꯔꯤꯌꯦꯦ
ꯍꯣꯏ ꯃꯇꯝꯒꯤ ꯑꯍꯣꯡꯕꯁꯤꯅ ꯅꯤ
ꯎꯝ ꯆꯥꯎꯈꯠꯂꯛꯄꯒꯤ ꯃꯇꯨꯡ ꯏꯟꯅ ꯀꯣ
ꯑꯥ
ꯎ ꯋꯥꯃꯪ ꯀꯣꯛꯊꯣꯔꯛꯄꯁꯤꯅ ꯃꯔꯝ ꯑꯣꯏꯔꯒ ꯁꯥꯕꯗꯤ ꯍꯦꯟꯒꯠ
ꯍꯣꯏ ꯎ ꯋꯥ ꯙꯔꯄ ꯀꯛꯊꯠꯅꯔꯛꯄ ꯃꯌꯥꯝꯁꯤꯅꯅꯤ ꯊꯥꯕꯗꯤ ꯋꯥꯠꯄ
ꯃꯤ ꯊꯥꯕꯗꯤ ꯋꯥꯠꯄ ꯎꯝ ꯍꯟꯗꯛꯇꯁꯨ ꯋꯥꯔꯜ ꯏꯟꯚꯥꯏꯔꯣꯟꯃꯦꯟ ꯗꯦꯅ ꯄꯥꯡꯊꯣꯛꯈ꯭ꯔꯤꯗꯣ ꯀꯌꯥꯝ ꯌꯥꯝꯅꯕꯨ ꯊꯥꯔꯝꯗꯣꯏꯅꯣ ꯅꯠꯇ꯭ꯔꯣ
ꯎꯕꯗꯤ ꯃꯌꯥꯝ ꯊꯥꯔꯝꯒꯅꯤ ꯑꯗꯨꯗ ꯊꯥ ꯂꯣꯏꯔꯒ ꯐꯖꯅ ꯃꯦꯟꯇꯦꯟ ꯇꯧꯔꯝꯒꯗ꯭ꯔꯥ ꯑꯗꯣ ꯆꯥꯎꯅꯕ ꯍꯧꯍꯜꯂꯝꯒꯗ꯭ꯔꯥ ꯍꯥꯏꯕꯗꯨꯅꯤ
ꯎꯝ ꯑꯩꯈꯣꯏ ꯑꯉꯥꯡ ꯑꯣꯏꯔꯤꯉꯩ ꯃꯇꯝꯗ ꯂꯝꯕꯤꯗ ꯂꯝꯕꯤ ꯅꯥꯀꯟꯗꯒ ꯎ ꯋꯥ ꯍꯧꯔꯝꯃꯤꯗꯅ ꯒꯥꯔꯤ ꯊꯧꯕꯒ ꯆꯠ ꯄꯗꯀꯣ
ꯎꯝ
ꯍꯧꯖꯤꯛꯇꯤ ꯂꯝꯕꯤ ꯄꯥꯡꯊꯣꯛꯄꯅꯤ ꯈꯪꯗꯦ ꯑꯃ ꯇꯧꯕꯅꯤ ꯈꯪꯗꯦ ꯆꯤꯡ ꯐꯥꯎꯕꯗ ꯀꯩꯅꯣ ꯇꯧꯔꯤꯑꯕ ꯇꯝ ꯊꯛꯅ ꯃꯥꯡꯜ ꯂꯩ ꯊ ꯃꯖ ꯑꯣꯏ ꯌꯥꯅꯤ ꯁꯝꯅ ꯍꯥꯏꯔꯕꯗ ꯑꯩꯈꯣꯏ ꯂꯩꯀꯥꯏ ꯂꯩꯀꯥꯏ ꯑꯉꯥꯡ ꯑꯣꯏꯔꯤꯉꯩꯗ ꯀꯩꯅꯣ ꯇꯧꯗ꯭ꯔꯅꯦ ꯎ ꯋꯥ ꯃꯌꯥꯝ ꯍꯧꯗꯅ ꯋꯥꯄꯟ ꯄꯜ ꯃꯌꯥꯝ ꯂꯩꯗꯅ ꯑꯔꯁꯨꯣ ꯑꯗꯨꯗꯒꯤ ꯍꯤꯡꯒꯣꯜ ꯅꯨꯡ ꯀꯩꯀꯥ ꯎ ꯎ ꯉꯥꯛꯇꯒ ꯊꯥꯅꯗꯅꯀꯣ
ꯎꯝ
ꯇꯧꯅꯔꯝꯃꯤ ꯍꯧꯖꯤꯛꯇꯤ ꯑꯗꯨꯗꯒꯤ ꯎꯄꯜ ꯃꯥꯄꯟ ꯀꯣꯛꯊꯣꯔꯛꯑꯦ
ꯎꯝ
ꯑꯗꯨꯗꯒꯤꯗꯤ ꯆꯦꯄꯜ ꯐꯦꯟꯁꯤꯡ ꯇꯧꯁꯟꯅꯗꯨꯅ ꯂꯩꯅꯔꯕꯅꯤꯅ ꯁꯤꯒꯨꯝꯕ ꯑꯍꯣꯡꯕꯗꯣ ꯑꯗꯨꯝ ꯂꯥꯛꯄꯅꯤꯅ
ꯍꯣꯏ ꯌꯨꯝ ꯁꯥꯟꯅꯕ ꯍꯣꯠꯅꯔꯛꯄꯗ ꯑꯣ ꯋꯥ ꯀ ꯊꯠꯂꯛꯄ ꯑꯗꯨꯗꯒꯤ ꯃꯤꯁꯤꯡꯖꯅꯣꯡꯃ ꯃꯒꯤꯁꯨꯨꯝ ꯃꯦꯒꯂ ꯄꯥ ꯑꯗꯨ ꯃꯌꯥꯝ ꯐ
ꯑꯗꯨ ꯇꯦꯛꯦꯛꯅꯣꯂꯣꯖꯤ ꯐꯖꯅ ꯑꯗꯨꯕꯨꯗꯤ ꯆꯥꯎꯈꯠꯂꯦꯕꯣ ꯄꯊꯒꯤ ꯂꯩꯔꯤꯕ ꯑꯌꯪ ꯑꯁꯥꯒꯤ ꯈꯟꯗꯗꯤ ꯐꯖꯅ ꯃꯥꯡꯉꯤꯍꯦ
ꯍꯣꯏ ꯃꯍꯧꯁꯥꯒꯤ ꯈꯜꯁꯦ ꯌꯥꯝꯅ ꯀꯥꯏꯔꯕꯅꯤꯅ ꯍꯧꯖꯤꯛꯁꯦ
ꯎꯝ ꯌꯥ
ꯑꯗꯨ ꯍꯥꯏꯔꯒ ꯅꯣꯏ ꯌꯨꯝꯗ ꯀꯃꯥꯏ ꯀꯃꯥꯏ ꯇꯧꯔꯤꯒꯦ ꯅꯣꯏꯒꯤ ꯎ ꯋꯥ ꯊꯥꯕꯁꯨ ꯍꯥꯟꯅꯗꯤ ꯌꯥꯝ ꯍꯧꯔꯝꯒꯨꯝ ꯇꯧꯋꯦ ꯅꯣꯏꯒꯤꯁꯨ ꯐꯅ ꯍꯟꯊꯔꯝꯃꯤꯅꯦ
ꯍꯟꯊꯔ ꯑꯩꯈꯣꯏꯒꯤ ꯐꯪꯉꯅꯕ ꯌꯨꯝ ꯅꯥꯀꯟ ꯅꯥꯀꯟꯁꯤꯡꯗꯣ
ꯎꯝ
ꯎ ꯋꯥ ꯊꯥꯕꯅꯤꯅ ꯃꯁꯥ ꯃꯔꯔꯤꯨꯝ ꯐꯟꯗꯣꯛꯏꯗꯅ
ꯎꯝ
ꯑꯩꯒꯤ ꯃꯌꯨꯝ ꯁꯥꯖꯟꯅꯔꯛꯄ
ꯎꯝ
ꯑꯗꯨꯗꯒꯤꯗꯤ ꯀꯩꯅꯣ ꯇꯧꯔꯒ ꯑꯗꯨꯁꯨ ꯀꯛꯊꯠꯄ ꯎꯗꯨ ꯀꯛꯛꯇ ꯌꯥꯔꯅꯤ ꯀꯛꯊꯠꯂꯦꯗꯅꯀꯣ
ꯐ
ꯑꯗꯨꯒ ꯑ ꯑꯩꯈꯣꯏꯁꯨ ꯃꯤ ꯃꯁꯤꯡ ꯍꯦꯟꯒꯠꯂꯛꯄꯅꯤꯅ ꯌꯨꯝꯗꯣ ꯀꯥꯎꯊꯣꯛꯅꯕ ꯍꯣꯠꯅꯔꯛꯄꯗ ꯍꯧꯔꯝꯕ ꯎꯄꯥ ꯐꯣ ꯀꯂꯞꯄ ꯑꯗꯒꯤꯗꯤ ꯊꯣꯡꯒꯥꯟꯒꯤ ꯂꯩꯔꯤꯕ ꯋꯥꯐꯝ ꯄꯟꯒꯤꯗꯣ ꯒꯤ ꯋꯥ ꯍꯧꯕꯗ ꯑꯩꯈꯣꯏ ꯂꯥꯏꯃꯦꯟ ꯂꯥꯏꯟ ꯏꯂꯦꯛꯇ꯭ꯔꯤꯤ ꯋꯥꯏꯔ ꯄꯨꯁꯟꯕꯖꯦ ꯑꯗ ꯎꯁꯥ ꯋꯥꯁꯥ ꯊꯇꯥꯁ ꯆꯠꯂꯒ ꯁꯣꯛꯏ ꯇꯧꯢ ꯆꯠꯂꯤ ꯈꯣꯠꯂꯤ ꯑꯗꯨꯅ ꯂꯩꯀꯥꯏꯒꯤ ꯀ꯭ꯂꯕꯁꯤꯡꯅ ꯂꯥꯛꯑꯒ ꯃꯄꯥꯟꯗꯨꯁꯨ ꯀꯣꯛꯊꯣꯛꯑꯁꯦ ꯂꯣꯏ ꯀꯣꯛꯊꯣꯛꯈ꯭ꯔꯦ
ꯎꯝ
ꯁꯤꯗꯅꯤꯅꯦ ꯃꯥꯡꯖꯜꯂꯛꯢꯁꯦ ꯕꯥꯢ
ꯎꯝ
ꯑꯩ ꯑꯉꯥꯡ ꯑꯣꯏꯔꯤꯉꯩꯗ ꯑꯩꯈꯣꯏ ꯂꯩꯀꯥꯏꯗꯣ ꯋꯥꯄꯟ ꯉꯥꯛꯇꯅꯤ ꯀꯩꯅꯣ
ꯃꯥꯅꯦ ꯑꯗꯨꯒ ꯑꯩꯈꯣꯏꯒꯤ ꯌꯨꯝꯗꯣ ꯉꯔꯥꯡ ꯏꯕꯥꯅꯤ ꯆꯠꯂꯨꯏꯗꯅ
ꯎꯝ
ꯑꯗꯨꯗ ꯍꯥꯟꯅꯗꯤ ꯀꯃꯥꯏꯅ ꯇꯧꯔꯝꯒꯦꯗ ꯌꯨꯝ ꯂꯩꯇ꯭ꯔꯤꯉꯩꯗꯗꯤ ꯋꯥꯄꯟ ꯃꯌꯥꯝ ꯑꯗꯨꯗꯒꯤꯗꯤ ꯎ ꯋꯥ ꯃꯌꯥꯝ ꯍꯧꯔꯝꯃꯦꯕ ꯑꯗꯨꯒ ꯍꯩꯅꯧꯒꯁꯦ ꯍꯧꯗꯅ ꯄꯣꯡꯗꯣꯟꯒꯁꯦ ꯍꯧꯗꯅ ꯇꯦꯔꯥ ꯄꯥꯏ ꯈꯩꯁꯦ ꯑꯆꯧꯕꯗꯣ ꯍꯧꯗꯅ ꯇꯦꯔꯥ ꯄꯝꯕꯤꯒꯗꯣ
ꯎꯝ
ꯍꯧꯖꯤꯛꯇꯤ ꯑꯝꯇ ꯍꯧꯗꯔꯦ ꯂꯣꯢ ꯀꯛꯊꯠꯈ꯭ꯔꯦ ꯄꯨꯈ꯭ꯔꯤꯐꯧ ꯂꯩꯇ꯭ꯔꯦ ꯌꯨꯝ ꯁꯥꯅ ꯍꯣꯠꯅꯕꯗ
ꯑꯗꯨꯅꯦ ꯇꯧꯔꯤꯁꯦ ꯏꯁꯤꯡ ꯋꯥꯠꯁꯤꯜꯂꯛꯏꯕꯀꯣ ꯑꯗꯨꯗꯒꯤꯗꯤ ꯁꯥꯕ ꯍꯦꯟꯒꯠꯂꯛꯏꯕ ꯑꯗꯨ ꯅꯨꯡꯁꯤꯠꯁꯤꯁꯨ ꯑꯌꯤꯡꯕ ꯅꯨꯡꯁꯤꯠ ꯁꯤꯠ ꯁꯤꯠꯇ꯭ꯔꯕꯅꯦ ꯍꯥꯏꯕ ꯍꯧꯖꯤꯛꯁꯦ ꯎ ꯋꯥꯗꯣ ꯍꯧ ꯍꯧꯗ꯭ꯔꯕꯅꯤꯅꯀꯣ ꯑꯁꯥꯕ ꯉꯥꯛꯇ ꯄꯨꯣ꯭ꯔꯛꯄ ꯅꯨꯡꯁꯤꯠ ꯃꯌꯥꯝꯁꯤꯅ ꯂꯝꯕꯤ ꯆꯠꯂꯦ ꯑꯃ ꯆꯠꯂꯦ ꯍꯧꯖꯤꯛ ꯐꯦꯟ ꯐꯖꯅ ꯁꯤꯖꯤꯟꯅꯖꯔꯦ ꯐꯤꯖꯔꯦꯇꯔ ꯐꯅ ꯁꯤꯖꯤꯟꯅꯔꯦ
ꯎꯝ
ꯑꯗꯨꯕꯨ ꯀꯗꯥꯏꯗꯒꯤ ꯑꯁꯦꯡꯕ ꯅꯨꯡꯁꯤꯠ ꯐꯪꯗꯣꯏꯅꯣꯕ
ꯎꯝ ꯑꯗꯨꯗꯒꯤ ꯑꯩꯈꯣꯏꯅ ꯄꯨꯈ꯭ꯔꯤꯁꯤꯁꯨ ꯌꯥꯝꯅ ꯐꯕ ꯄꯣꯠꯅꯤꯗꯅ ꯌꯥꯝ ꯃꯔꯨ ꯑꯣꯏꯗꯅ ꯄꯨꯈ꯭ꯔꯤꯁꯤꯁꯨ
ꯎꯝ
ꯏꯪꯍꯜꯂꯤꯕ ꯑꯗꯨꯗꯩꯗꯤ ꯅꯣꯡ ꯆꯨꯔꯁꯨ ꯃꯣꯏꯅ ꯆꯨꯞꯁꯤꯟꯈꯤꯗꯣꯏꯅꯦꯕ
ꯎꯝ
ꯑꯗꯨꯗꯩꯗꯤ ꯅꯥꯀꯟ ꯅꯥꯀꯟꯗ ꯎ ꯋꯥ ꯈꯔꯁꯨ ꯍꯧꯔꯁꯨ ꯅꯨꯡꯁꯤꯠꯇꯣ ꯃꯣꯏꯅ ꯆꯥꯡꯗꯣ ꯁꯦꯝꯗꯣꯏꯅꯦ ꯍꯥꯏꯇꯥꯔꯦ ꯔꯤꯒꯣꯂꯦꯠ ꯇꯧꯗꯣꯏꯅꯤꯗꯅ ꯑꯗꯣ ꯍꯧꯖꯤꯛꯇꯤ ꯄꯨꯈ꯭ꯔꯤ ꯃꯌꯥꯝꯁ ꯂꯣꯏ ꯐꯟꯖꯟꯈ꯭ꯔꯕꯅꯤꯅ ꯈꯔ ꯍꯥꯏꯗꯤ ꯇꯧꯔꯤꯖꯤꯅꯤ
ꯃꯥꯅ ꯄꯨꯈ꯭ꯔꯤ ꯐꯅꯌꯥꯝ ꯂꯩꯔꯝꯃꯦꯕꯀꯣ ꯍꯥꯟꯅꯗꯤ ꯂꯩꯀꯥꯏ ꯍꯥꯏꯔ ꯑꯗꯨꯗ ꯊꯥꯏꯅꯗꯤ ꯂꯩꯀꯥꯏ ꯄꯨꯈ꯭ꯔꯤ ꯑꯆꯧꯕꯒꯁꯦ ꯀꯩꯁꯨ ꯂꯩꯅꯔꯝꯗꯦꯕ ꯉꯜꯂꯤꯉꯩꯗꯗꯤ ꯀꯣꯟꯅ ꯑꯩꯈꯣꯏꯅ ꯆꯍꯤ ꯇꯔꯥ ꯃꯉꯥ
ꯎꯝ
ꯅꯨ ꯇꯔꯥꯃꯉꯥ ꯍꯥꯏꯖꯦ ꯇꯔꯥꯍꯨꯝꯗꯣꯏ ꯅꯤꯊꯣꯏꯒ ꯐꯥꯔꯛꯄ ꯇꯥꯏꯃꯤꯡ ꯏꯁꯥꯁꯦ ꯁꯤꯗꯒꯤ ꯅꯦ ꯂꯥꯏ ꯀꯥꯏ ꯄꯨꯛꯈꯤ ꯇꯧꯕ ꯍꯧꯒꯠꯅꯔꯛꯏꯁꯤ ꯊꯥꯏꯅꯗꯤ ꯂꯩꯀꯥꯏ ꯂꯩꯔꯝꯗꯦ ꯌꯨꯝꯊꯣꯡ ꯈꯨꯗꯤꯡꯒꯤ ꯄꯨꯈ꯭ꯔꯤ ꯊꯝꯅꯔꯝꯃꯤꯗꯅ ꯀꯣ
ꯍꯣꯏ
ꯄꯨꯈ꯭ꯔꯤ ꯂꯣꯏ ꯂꯤꯅꯔꯝꯃꯒ ꯁꯤꯖꯤꯟꯅꯔꯝꯃꯤ ꯉꯥꯛꯇꯅꯦꯕ ꯄꯨꯈ꯭ꯔꯤꯁꯦ ꯇꯧꯗꯧꯗ ꯃꯥꯏ ꯍꯤꯡ ꯀꯣꯟꯒꯤ ꯑꯗꯨꯅ ꯆꯍꯤ ꯑꯃ ꯆꯥꯕ ꯌꯣꯛꯁꯟ ꯈꯟꯅꯕꯀꯣ ꯇꯨꯔꯦꯟꯒꯤ ꯏꯁꯤꯡ ꯊꯥꯔꯛ ꯗ ꯆꯪꯖꯤꯜꯍꯧꯕ ꯀꯥꯏꯅ ꯂꯩꯅꯔꯝꯃꯤꯅꯦꯕ
ꯑ
ꯍꯧꯖꯤꯛꯇꯤ ꯃꯤ ꯌꯥꯝꯡꯈꯠꯂꯛꯑꯕꯅꯤꯅ ꯄꯨꯈ꯭ꯔꯤꯗꯣ ꯀꯣꯟꯅꯔꯛꯇ꯭ꯔꯕꯅꯤꯅ ꯂꯩꯀꯥꯏ ꯄꯨꯈ꯭ꯔꯤ ꯑꯆꯧꯕ ꯇꯧꯁꯜꯂꯛꯑꯦꯗꯣ ꯏꯁꯤꯡ ꯊꯥꯖ ꯂꯦ ꯁꯤꯖꯤꯟꯅꯔꯦ ꯑꯣ ꯐꯠꯇꯦ ꯍꯥꯏꯕ ꯅꯠꯇꯦ ꯑꯗꯨꯕꯨꯗꯤ ꯐꯩꯀꯣ
ꯑꯗꯒꯤꯗꯤ ꯁꯥꯕꯩ ꯆꯥꯡ ꯍꯦꯟꯒꯠꯂꯛꯄ ꯏꯁꯤꯡ ꯍꯧꯖꯤꯛ ꯁꯥꯕꯩ ꯆꯥꯡꯁꯦ ꯍꯦꯟꯒꯠꯂꯛꯄꯗꯁꯨ ꯅꯠꯇꯅ ꯏꯁꯤꯡꯁꯦ ꯏꯁꯤꯡꯁꯤꯁꯨ ꯌꯥꯝ ꯋꯥꯔꯦꯕ
ꯃꯔꯨ ꯑꯣꯏꯅ ꯀꯥꯂꯦꯟ ꯃꯇꯝꯁꯤꯅꯦꯕ ꯌꯥꯝ ꯋꯥꯔꯤꯁꯦ ꯃꯅꯤꯄꯨꯔꯒꯤ ꯏꯁꯤꯡꯁꯦ
ꯎꯝ
ꯑꯩꯈꯣꯏꯒꯤ ꯍꯧꯖꯤꯛ ꯑꯥ ꯀꯩꯅꯣꯗꯕꯥꯎꯗ ꯈꯔ ꯍꯟꯊꯕ ꯂꯝ ꯈꯨꯡꯒꯪꯗ ꯐꯕꯥꯎꯗ ꯏꯁꯤꯡ ꯋꯥꯕꯒꯤ ꯆꯥꯡꯁꯤ ꯍꯦꯜꯂꯛꯑꯕꯅꯦꯕ
ꯃꯥ ꯃꯥꯟ ꯑꯗꯨꯗꯒꯤ ꯏꯁꯤꯡꯒꯤ ꯇꯣ ꯇꯤ ꯃꯔꯥꯡ ꯀꯥꯏꯗꯕ ꯑꯗꯩ ꯋꯥꯇꯔ ꯁꯄ꯭ꯂꯥꯏꯁꯤꯡꯁꯤꯁꯨ ꯐꯖꯅ ꯇꯧꯔꯤꯕ ꯇꯧꯗ꯭ꯔꯤꯔꯁꯨ ꯈꯪꯗ꯭ꯔꯦꯗꯅ ꯍꯧꯖꯤꯛꯅ
ꯎꯝ ꯍꯣꯏ ꯋꯥꯇꯔ ꯁꯄ꯭ꯂꯥꯏ ꯐꯖꯅ ꯇꯧꯔꯁꯨ ꯏꯁꯤꯡ ꯄꯤꯕ ꯉꯝꯃꯛꯇꯕ ꯏꯁꯤꯡꯁꯦ ꯂꯩꯇꯕꯅ ꯑꯗꯒꯤꯗꯤ ꯅꯣꯡ ꯇꯥꯔꯕ ꯃꯇꯝꯗꯅ ꯀꯥꯏꯗꯒꯤ ꯏꯁꯤꯡꯁꯦ ꯄꯔꯜꯂꯣꯏꯗ ꯆꯥꯎꯁꯤꯜꯂꯛꯄꯤ ꯍꯦꯛꯇ ꯃꯤꯒꯤ ꯌꯨꯝ ꯊꯨꯃꯒꯟꯕ ꯃ ꯇꯐꯥꯎꯗ ꯑꯗꯨꯒ ꯏꯁꯤꯡꯁꯦ ꯂꯣꯏ ꯆꯠꯂꯒ ꯃꯥꯡꯒꯤꯕ ꯑꯃꯨꯛ ꯁꯨꯃꯥꯏꯅ ꯈꯪꯗꯦ ꯃꯁꯤ ꯆꯤꯡꯗꯨꯁꯨ ꯃꯉꯥꯏꯔꯦ ꯆꯤꯡꯗꯁꯨ ꯎ ꯋꯥ ꯀꯣꯛꯊꯣꯛꯅꯔꯛꯄ ꯀꯣ ꯃꯣꯏ ꯂꯧꯎ ꯁꯤꯡꯉꯨꯕ ꯄꯝꯒꯤ ꯐꯥ ꯂꯧ ꯇꯧꯕ ꯀꯣ
ꯎꯝ
ꯑꯗꯒꯤꯗꯤ ꯍꯧꯖꯤꯛ ꯌꯥꯝ ꯃꯔꯨ ꯑꯣꯏꯅ ꯑꯩꯈꯣꯏ ꯄꯣꯄꯤ ꯄ꯭ꯂꯥꯟꯇꯦꯁꯟ ꯑꯅ ꯌꯥꯝ ꯀꯟꯅ ꯇꯥꯏꯗꯅ ꯁꯤ ꯃꯅꯤꯄꯨꯔꯒꯤ ꯆꯤꯡ ꯑꯌꯥꯝꯕꯗꯗꯤ ꯐꯖꯅ ꯄꯥꯛꯇꯛꯅ ꯎ ꯋꯥꯁꯦ ꯀꯣꯛꯊꯣꯛꯑꯒ ꯇꯧꯅꯔ ꯃꯥꯂꯦ ꯁꯤꯅꯁꯨ ꯃꯔꯝ ꯑꯣꯏꯔꯒ ꯑꯩꯈꯣꯏꯒꯤ ꯅꯣꯡ ꯇꯥꯔꯛꯄ ꯃꯇꯝꯗ ꯆꯤꯡꯅ ꯐꯥꯖꯤꯟꯒꯗꯕ ꯏꯁꯤꯡ ꯀꯩꯀꯥꯗꯣ ꯐꯥꯖꯜꯂꯛ ꯇꯕꯥ
ꯑꯗꯨꯅꯤ ꯒ꯭ꯌꯥꯟ ꯇꯥꯗꯦꯅꯦ ꯇꯧꯅꯔꯤ ꯃꯌꯥꯝꯁꯤ ꯑꯩꯈꯣꯏꯁꯦ ꯔꯦꯁꯄꯣꯟꯁꯤꯕꯜꯁꯨ ꯑꯣꯏꯕ ꯈꯔ ꯋꯥꯅꯕ ꯁꯔꯀꯥꯔꯗꯒꯤ ꯇꯔꯞꯇꯒꯤꯁꯨ ꯑꯩꯈꯣꯏꯒꯤ ꯃꯥꯏꯀꯩꯗꯒꯤꯁꯨ ꯔꯦꯁꯄꯣꯟꯁꯤꯕꯜ ꯑꯣꯏꯅ ꯗꯦꯗꯅ ꯍꯥꯏꯗꯤ ꯁꯝꯅ ꯍꯥꯏꯔꯕꯗ ꯌꯦꯡꯉꯣ ꯍꯧꯖꯤꯛꯁꯤ ꯍꯟꯗꯛꯇꯤ ꯅꯣꯡ ꯌꯥꯝ ꯀꯟꯅ ꯃꯃꯥꯡꯒ ꯌꯦꯡꯅꯔꯗꯤ ꯆꯨꯗꯦ ꯍꯥꯏꯕꯒꯤ ꯈꯔ ꯐꯕꯅꯦꯕ ꯃꯃꯥꯪꯁꯤꯡ ꯊꯨꯝꯗꯅ ꯇꯧꯔꯤꯗ ꯑꯩꯡꯉꯣꯟꯗꯅ ꯍꯥꯏꯗꯤ ꯏꯁꯤꯡ ꯊꯨꯝꯃꯝꯗꯥꯏꯗ ꯈꯔ ꯌꯦꯡꯁꯤꯜꯂꯅꯤ ꯑꯗꯨ ꯂꯣꯏꯈ꯭ꯔꯒꯗꯤ ꯑꯃꯨꯛ ꯀꯥꯎꯈ꯭ꯔꯅꯦꯕ ꯏꯁꯤꯡ ꯆꯥꯎꯔꯀꯥꯟꯗ ꯋꯥ ꯋꯥ ꯆꯦꯟꯅꯕ ꯏꯁꯤꯡ ꯆꯥꯎꯕ ꯂꯣꯏ ꯂꯣꯏꯕꯅ ꯀꯥꯎꯕ ꯁꯔꯀꯥꯔꯁꯨ ꯑꯩꯉꯣꯟꯗꯅ ꯐꯖꯕ ꯆꯞ ꯃꯥꯟꯅꯩ
ꯃꯌꯥꯝꯁꯦ ꯃꯌꯥꯝꯁꯦ ꯕꯥ ꯇꯥꯕ ꯑꯝ ꯆꯪꯉꯕꯅꯦ ꯆꯤꯟꯗ ꯈꯣꯠꯄ ꯄꯥꯎ ꯂꯥꯎꯅꯕꯒꯤ ꯋꯥꯅꯦꯕꯀꯣ ꯑꯩꯈꯣꯏ ꯃꯁꯦꯟꯒꯤ ꯒ꯭ꯌꯥꯟ ꯒ꯭ꯌꯥꯟ ꯇꯥꯅꯔꯒ ꯈꯔ ꯀꯩꯅꯣ ꯇꯧꯕꯗꯤ ꯐꯩ ꯈꯪꯗꯦꯅꯤ ꯈꯔ ꯂꯩꯔꯗꯤ ꯃꯅꯤꯄꯨꯔꯁꯤꯁꯨ ꯒꯨꯍꯥꯇꯤ ꯑꯁꯣꯝ ꯁꯥꯔꯤꯕꯀꯣ ꯑꯗꯨꯗꯒꯤꯗꯤ ꯗꯦꯂꯤꯒꯤꯗꯨꯒ ꯁꯥꯔꯤꯕ ꯆꯥꯡꯁꯦ ꯌꯧꯔꯛꯀꯗꯧꯕ ꯃꯥꯜꯂꯦ ꯑꯩ ꯁꯨꯝ ꯈꯟꯕꯗ ꯊꯥꯏꯅ ꯊꯥꯏꯅ ꯑꯍꯜ ꯂꯃꯟꯒꯤꯩꯅ ꯃꯅꯤꯄꯨꯔꯗꯤ ꯌꯥꯝꯅ ꯂꯩꯕ ꯅꯨꯡꯉꯥꯏꯕ ꯃꯐꯝꯅꯤ ꯏꯪꯁꯨ ꯏꯪꯗꯕ ꯁꯥꯁꯨ ꯊꯥꯗꯕ ꯑꯗꯨꯅ ꯏꯇꯣꯞꯁꯤꯡꯅ ꯂꯥꯛꯑ ꯂꯥꯛꯑꯒ ꯅꯨꯡꯉꯥꯏꯕ ꯃꯐꯝꯁꯤꯗ ꯂꯩꯕꯒꯤ ꯃꯌꯨꯝꯗꯨꯗ ꯍꯟꯅꯤꯡꯉꯨ ꯌꯥꯗꯕꯅꯤꯒ ꯍꯥꯏꯅꯔꯝꯕꯗꯣ ꯍꯧꯖꯤꯛꯀꯤ ꯀꯗꯥꯏꯗꯨꯗꯒꯤ ꯂꯣꯏꯅ ꯑꯗꯨꯒꯤ ꯐꯤꯕꯝꯗꯣ ꯑꯝꯇ ꯅꯠꯇ꯭ꯔꯦꯕ
ꯍꯣꯏ ꯏꯟꯚꯥꯏꯔꯣꯟꯃꯦꯟ ꯗꯦ ꯇꯧꯔꯤꯁꯤꯦ ꯌꯥꯝꯅꯗꯤ ꯐꯩ ꯃꯌꯥꯝꯅ ꯎ ꯊꯥꯗꯅ ꯈꯣ ꯈꯔ ꯃꯈꯩꯗꯤ ꯍꯧꯖꯔꯗꯤꯦꯀꯣ ꯇꯔꯥ ꯊꯥꯕꯗ ꯃꯔꯤꯕ ꯐ ꯍꯧꯔꯁꯨ ꯃꯉꯥꯕꯨ ꯍꯧꯔꯁꯨ ꯀꯥꯟꯅꯩꯒꯅ
ꯀꯥꯟꯩꯀ ꯑꯣ ꯐꯔꯦ ꯐꯔꯦ ꯑꯩ ꯑꯃꯨꯛ ꯊꯕꯛ ꯑꯃ ꯂꯥꯛꯑꯦ ꯑꯃꯨꯛ ꯇꯞꯅ ꯑꯃꯨꯛ ꯇꯧꯔꯛꯑꯒꯦ
ꯑ ꯍꯣꯏ ꯀꯣꯏ ꯅ ꯐꯥꯎ
ꯍ ꯍꯣꯏ ꯊꯝꯃꯦꯀꯣ